ꯇꯥꯕꯒꯨꯝ ꯇꯥꯗꯕꯒꯨꯝ
ꯑꯣ ꯑꯦ ꯑꯦ ꯌꯥꯏꯅꯦ ꯑꯗꯨꯗꯤ
ꯑꯗꯨꯗꯤ ꯌꯕꯖꯥꯠꯅꯤꯅꯦ ꯍꯣꯏꯅꯦ ꯐꯨꯜ ꯃꯥꯔꯛ ꯐꯪꯗꯕ ꯌꯥꯗꯕꯅꯤꯅꯦ ꯐꯨꯜ ꯃꯥꯔꯛ ꯐꯪꯗꯕ ꯌꯥꯗꯕꯅꯤ
ꯐꯨꯜ ꯃꯥꯔꯛ ꯐꯨꯜ ꯃꯥꯔꯛ ꯐꯨꯜ ꯃꯥꯔꯛ ꯍꯥꯏ ꯈ꯭ꯋꯥꯏ ꯗꯒꯤ ꯌꯥꯝꯕ ꯃꯁꯤꯡ ꯍꯥꯏꯁ ꯂꯥꯎ ꯂꯥꯎꯁꯤꯗ ꯂꯥꯎ ꯑꯩꯈꯣꯏꯒꯤ ꯑꯁ ꯑꯩꯈꯣꯏꯒꯤ ꯀꯔꯤꯅꯣꯝꯃꯁꯦ ꯃꯅꯨꯡꯗ ꯍꯦꯛ ꯍꯦꯛ ꯆꯪꯕ ꯍꯨꯏꯁꯦ ꯍꯥꯏꯠ ꯊꯣ ꯅꯪ ꯑꯃ ꯃꯩꯇꯩꯂꯣꯟꯁꯨ ꯇꯝꯔꯒꯦ ꯉꯁꯤꯗꯒꯤ ꯍꯨꯏꯗꯨ ꯂꯥꯎ ꯂꯥꯎ ꯅꯪꯁꯤꯔꯣꯝꯗ ꯂꯥꯎ ꯂꯥꯎ ꯎꯝ
ꯅꯣꯏ ꯍꯥꯏꯕ꯭ꯔꯤꯠꯔꯣ ꯅꯣꯏꯒꯤ ꯀꯩꯅꯣ
ꯂꯣꯀꯦꯜꯒ ꯑꯐꯕꯒ ꯃꯤꯛꯁ ꯇꯧꯕ
ꯑꯆꯥ ꯆꯥꯆ
ꯑꯗꯨ ꯑꯈꯣꯏꯒꯤ ꯑꯈꯣꯏꯒꯤ ꯏꯌꯥꯝꯕꯒꯤ ꯀꯥꯗ ꯆꯪꯔ ꯍꯦꯛ ꯍꯦꯛ ꯊꯤ ꯐꯥꯏꯒꯦ ꯇꯧꯕꯀꯣ ꯑꯗꯨꯒꯤ
ꯎꯝ ꯅꯣꯏꯁꯦ ꯃꯤ ꯀꯌꯥ ꯀꯅꯥ ꯀꯅꯥ ꯂꯩꯔꯤ ꯅꯣꯏ ꯏꯃꯨꯡ ꯃꯤ
ꯍꯟꯗꯛꯇꯤ ꯄꯨꯜꯂꯞ ꯂꯩꯔꯦ ꯄꯨꯂꯞ ꯂꯩꯔꯦ ꯃꯄꯥꯟ ꯊꯣꯛꯇ꯭ꯔꯦ ꯏꯃꯥ ꯍꯥꯟ ꯂꯩꯔꯦ ꯏꯄꯥꯍꯟ ꯂꯩꯔꯦ ꯏꯄꯥ ꯏꯕꯣꯛ ꯃꯄꯥꯟꯗ ꯀꯅꯥꯁꯨ ꯂꯩꯇ꯭ꯔꯦꯗ
ꯑꯣ ꯉꯍꯥꯟꯅꯗꯤ ꯃꯄꯥꯟꯗ ꯂꯩꯑꯧ ꯍꯣꯏ ꯍꯥꯏꯐꯦꯠ ꯗꯦꯜꯂꯤ ꯑꯗ ꯑꯗꯨꯗꯀꯣ ꯈꯔ ꯍꯥꯏꯕꯒꯨꯝ ꯇꯧꯕꯅꯦ ꯎꯝ
ꯂꯩꯕꯒꯤꯅꯦ ꯄ꯭ꯔꯥꯏꯚꯦꯁꯤ ꯐꯪꯗꯕꯗꯣ ꯃꯈꯥꯒꯤ ꯄꯣꯠꯁꯨ ꯊꯣꯛꯄꯗꯣ ꯉꯁꯥꯏ
ꯑꯍꯥ ꯍꯥ ꯍꯥ
ꯄꯨꯟꯅ ꯂꯩꯈ꯭ꯔ ꯑꯗꯨꯗꯤ ꯗꯦꯟꯖꯔꯅꯦ ꯑꯗꯨꯒ ꯏꯆꯦ ꯑꯥ ꯈ꯭ꯋꯥꯏꯗꯒꯤ ꯑꯍꯟ ꯑꯃ ꯂꯩ ꯗꯣ ꯑꯗꯨꯒꯤ ꯏꯅꯦꯒꯤ ꯃꯆꯥ
ꯎꯝ ꯎꯝ
ꯑꯥ ꯑꯗ ꯂꯩꯕꯗꯣ
ꯍꯣꯏ
ꯂꯨꯍꯣꯡ ꯂꯨꯍꯣꯡꯈ꯭ꯔꯦ ꯃꯃꯥꯡ ꯆꯍꯤꯗꯣ ꯑꯗꯨꯒꯤ ꯃꯤꯗ ꯑꯗꯨꯒꯤ ꯃꯤ ꯅꯨꯄꯥꯗ ꯂꯨꯍꯣꯡꯈ꯭ꯔꯦ ꯑꯗꯨ ꯑꯩꯈꯣꯏꯗꯤ ꯂꯨꯍꯣꯡꯂꯔꯣꯏꯗ꯭ꯔ ꯌꯨꯝ ꯄꯥꯜꯂꯔꯣꯏꯗ꯭ꯔ ꯈꯟꯕꯅꯦ ꯑꯗꯨ ꯀꯨꯀꯔꯗꯨꯗ ꯀꯥꯝꯔꯁꯨ ꯄꯦꯠꯂꯔꯣꯏ ꯍꯥꯏꯅ ꯈꯜꯂꯒ ꯂꯩꯕꯅꯦꯕ ꯃꯥꯁꯦ ꯑꯗꯨꯒ ꯅꯨꯄꯥ ꯀꯣꯏꯔꯝꯃꯤꯅꯦ ꯑꯥ ꯅꯨꯄꯥ ꯀꯣꯏꯔꯝꯕ ꯎꯝ ꯆꯍꯤ ꯆꯍꯤ ꯇꯔꯥ ꯍꯨꯝꯗꯣꯏ ꯁꯨꯔꯦ ꯍꯥꯏꯅꯦ ꯀꯣꯏꯔꯛꯄꯁꯦ ꯑꯩꯈꯣꯏꯗꯤ ꯁꯨꯛꯈꯪ ꯈꯪꯗꯕ ꯉꯝꯗ꯭ꯔꯣ ꯌꯥꯏꯕꯅꯦ ꯊꯥꯖꯗꯕ ꯀꯣꯝꯗ ꯀꯔꯤ ꯂꯩꯌꯦ ꯍꯥꯏꯕ
ꯉ ꯉꯥꯔꯦ ꯂꯩꯔꯃꯃꯦꯒ ꯍꯥꯏꯕꯗꯨꯅꯤꯅꯦ ꯅꯣꯏꯁꯦ
ꯑꯝꯗ ꯉꯥ ꯂꯩꯔꯝꯃꯦ ꯍꯥꯏꯕꯗꯣ ꯃꯥ ꯇꯥꯔꯝꯝꯕ ꯋꯥꯅꯤꯗ
ꯎꯝ ꯎꯝ
ꯑꯗꯨ ꯂꯨꯍꯣꯡꯈ꯭ꯔꯦ ꯑꯗꯨꯗ ꯑꯗꯨꯝ ꯂꯩꯔꯦ ꯑꯗꯨ ꯃꯥꯁꯦ ꯍꯟꯗꯛꯁꯦ ꯚꯣꯇꯔ ꯀꯥꯔꯠꯀꯤ ꯀꯟꯅ ꯇꯧꯅꯕꯤꯗꯅ
ꯀꯅꯥ ꯀꯃꯥꯏ ꯀꯃꯥꯏ ꯄꯨꯟꯅꯔꯤ ꯑꯗꯨ ꯑꯗꯥ
ꯄꯨꯟꯕ ꯍꯥꯏꯕꯁꯦ ꯑꯁ ꯄꯨꯟꯅꯤꯡꯉꯥꯏꯁꯨ ꯃꯇꯝ ꯂꯩꯇ꯭ꯔꯦꯗ ꯃꯁꯥ ꯃꯁꯥꯒꯤꯀꯣ ꯑꯌꯨꯛ ꯍꯥ ꯑꯥ ꯍꯥꯏꯕꯗꯤ ꯍꯧꯖꯤꯛ ꯍꯧꯖꯤꯛꯇꯤ ꯆꯍꯤꯗꯨ ꯑꯥ ꯃꯁꯥ ꯃꯁꯥꯒꯤ ꯍꯣꯠꯅꯕ ꯃꯇꯝ ꯑꯣꯏꯈ꯭ꯔꯕꯅꯤ ꯎꯅ ꯎꯅꯕꯁꯨ ꯄꯥꯛ ꯐꯪꯗꯦꯕ ꯃꯤꯁꯤꯡꯗꯣ ꯂꯩꯀꯥꯏꯗ ꯂꯩꯃꯤꯟꯅꯔꯁꯨ
ꯆꯨꯝꯃꯦ ꯆꯨꯝꯃꯦ ꯗꯨꯕꯨꯗꯤ
ꯈꯔ ꯎꯕ ꯃꯐꯪ ꯁꯟꯒꯨꯝꯕꯗ ꯈꯔ ꯎ ꯕ ꯑꯗꯨ ꯅꯠꯇ꯭ꯔꯗꯤ ꯏꯅꯛ ꯅꯛꯅ ꯂꯩꯕ ꯃꯤꯁꯤꯡꯁꯨ ꯎꯗꯦꯕ ꯃꯁꯥ ꯃꯁꯥ ꯍꯤꯡꯕꯒꯤ ꯂꯝꯕꯤꯗ ꯀ ꯇꯧꯅꯕꯅꯤꯅ
ꯍꯣꯏꯅꯦ ꯁꯤ ꯀꯦꯔꯤꯌꯔꯒꯤ ꯃꯇꯥꯡ ꯍꯦꯛ ꯂꯥꯛꯄꯗꯗꯤ ꯕ꯭ꯂꯔ ꯆꯠꯈꯠꯂꯛꯏꯅꯦ ꯍꯦ
ꯎꯝ ꯕ꯭ꯂꯔ ꯆꯠꯂꯦꯕ ꯑꯩꯁꯨ ꯃꯤꯠ ꯎꯗꯦꯕ ꯁꯄꯦꯛ ꯍꯥꯞꯔꯁꯨ
ꯑꯍꯦ ꯍꯦ ꯍꯦ
ꯑꯗꯣ ꯅꯈꯣꯏꯒꯤ ꯑꯥ ꯅꯣꯏ ꯂꯩꯀꯥꯏꯒꯤ ꯅꯍꯥꯟ ꯋꯥꯏ ꯐꯥꯢ ꯍꯪꯂꯝꯝꯕ ꯏꯃꯥꯟꯅꯕꯤ ꯑꯩꯒꯤ ꯃꯔꯨꯞ ꯅꯨꯄꯤꯗꯣ
ꯎꯝ ꯎꯝ
ꯑꯗꯨ ꯑꯥ ꯑꯁꯤ ꯅꯨꯄꯤꯁꯤꯅ ꯑꯩꯗꯤ ꯀꯣ ꯍꯦꯛ ꯃꯥꯁꯤ ꯂꯣꯏ ꯂꯣꯏꯕꯗꯒꯤ ꯑꯩꯈꯣꯏ ꯇꯨꯏꯁꯟ ꯇꯝꯕꯗꯁꯨ ꯌꯥꯝ ꯑꯣꯖꯥꯒ ꯈꯠꯅꯕꯁꯦ ꯈꯠꯅꯕꯁꯦ ꯃꯥꯒꯀꯣ
ꯍꯣꯏ
ꯈꯟꯅꯕꯗꯨ ꯑꯗꯨꯒ ꯍꯧꯖꯤꯛ ꯑꯗꯨ ꯂꯣꯏꯔꯒ ꯃꯥꯁꯦ ꯇ꯭ꯔꯦꯅꯤꯡꯒꯨꯝꯕꯁꯨ ꯌꯥꯝ ꯌꯥꯝ ꯆꯠꯄꯅꯦ ꯆꯠꯇꯕꯁꯨ ꯂꯩꯇ꯭ꯔꯦꯕ ꯇ꯭ꯔꯦꯅꯤꯡꯁꯦ ꯑꯗꯨꯒ ꯆꯠ ꯆꯠꯂ ꯒ ꯇ꯭ꯔꯦꯅꯤꯡ ꯇꯧꯗꯕꯁꯨ ꯂꯩꯇ꯭ꯔꯦ ꯑꯗꯨꯒ ꯍꯧꯖꯤꯛꯁꯦ ꯏꯅꯧ ꯅꯧꯅ ꯅꯔꯁꯤꯡꯒꯤ ꯑꯃꯨꯛ ꯍꯧꯔꯒꯦ ꯍꯥꯏꯅ ꯅ ꯑꯦꯛꯖꯥꯝ ꯊꯥꯔꯒ ꯂꯩꯕꯅꯦ ꯅꯍꯥꯟꯗꯣ ꯗꯣ ꯅꯪꯃꯨꯛ ꯅꯨꯡꯉꯥꯢ ꯉꯥꯏꯕ ꯃꯤ ꯂꯩ ꯅꯨꯡꯉꯥꯏꯕ ꯃꯤ ꯂꯩꯇ꯭ꯔꯦ ꯍꯥꯏꯕ ꯑꯩꯅ ꯇꯝꯅꯤꯡ ꯇꯝꯅꯤꯡꯕ ꯇꯝꯍꯜꯂꯦ
ꯍꯣꯏ ꯍꯣꯏ ꯃꯣꯏ ꯑꯥ ꯀꯩꯅꯣ ꯐꯦꯃꯤꯂꯤꯗꯒꯤ ꯐꯦꯃꯤꯂꯤꯗꯒꯤꯁꯨ ꯍꯣꯏ ꯑ ꯀꯩ ꯍꯥꯏꯅꯤ ꯕꯦꯀꯞ ꯁꯨꯃꯁꯨꯀꯣ ꯈꯔ ꯂꯩꯕꯅꯦ ꯃꯣꯏ ꯇꯦꯟꯁꯟ ꯂꯩꯇꯕ ꯑꯩꯈꯣꯏ ꯇꯥꯏꯞꯇꯨꯅꯦꯕ ꯎꯝ ꯑꯗꯨꯢꯅꯦꯗ
ꯒꯤ ꯅꯪ ꯑꯣꯏꯅꯤꯡꯉꯦ ꯍꯥꯏꯕ ꯅꯪ ꯅꯪ ꯑꯣꯏꯔꯗꯤ ꯑꯩ ꯅꯪ ꯒꯤ ꯅ ꯑꯥ ꯅꯣꯏ ꯌꯨꯝꯒꯤ ꯃꯆꯥ ꯑꯣꯏꯔꯗꯤ ꯑꯩ ꯅꯍꯥꯟꯗꯒꯤ ꯗꯣꯛꯇꯔ ꯔ ꯑꯃ ꯆꯥꯊꯣꯛꯈ꯭ꯔꯅꯤ ꯍꯥꯏꯕ ꯑꯩꯅ ꯑꯍ
ꯑ ꯍꯤ ꯍꯤ ꯍ ꯍ
ꯅꯠꯇ꯭ꯔꯣ ꯑꯗꯨ ꯇꯧꯒꯦ ꯍꯥꯏꯕꯗ ꯌꯥꯗꯦ ꯍꯥꯏꯕ ꯂꯩ ꯇꯦꯕ ꯈꯨꯖꯤꯟ ꯁꯦꯝꯕꯒꯤ ꯐꯥꯎ ꯇ꯭ꯔꯦꯅꯤꯡ ꯆꯠꯂꯤꯕꯅꯦ ꯄꯩꯁꯥ ꯊꯥꯗꯔꯒ ꯃꯥꯁꯦ
ꯎꯝ ꯎꯝ ꯑꯗꯨ ꯐꯥꯕꯨ ꯐꯩꯗ ꯍꯥꯏꯕ ꯋꯥꯗꯅꯤꯗ ꯇꯝꯕꯨ ꯇꯝꯒꯦ ꯍꯥꯏꯕ ꯐꯥꯎꯕꯗꯤ ꯐꯕꯨ ꯐꯔꯤꯗ ꯍꯧꯖꯤꯛ ꯑꯇꯩꯁꯤꯡꯀꯣ ꯀꯩ ꯍꯥꯏꯅꯤ ꯑꯗꯨꯝ ꯕ ꯈꯪꯗꯦ ꯑꯅꯧꯕ ꯇꯝꯕ ꯇꯟꯕꯁꯨ ꯃꯌꯥꯝ ꯂꯩꯌꯦꯗꯅꯀꯣ ꯇꯧꯅꯤꯡꯗ꯭ꯔꯦ ꯍꯥꯏꯕꯁꯨ ꯌꯥꯝꯗꯤ ꯊꯦꯡꯅꯩꯗ ꯑꯗꯨꯃꯛꯁꯨ
ꯑꯗꯨ ꯃꯥꯁꯦ ꯃꯁꯥꯁꯨ ꯐꯠꯇꯕ ꯃꯄꯥꯟꯗ ꯂꯩꯔꯗꯤ ꯍꯣꯏ ꯃꯄꯥꯟꯗ ꯂꯩꯔꯒ ꯊꯕꯛ ꯇꯧꯕ ꯍꯧꯔꯦ ꯍꯥꯏꯗꯤ ꯊꯥ ꯑꯅꯤ ꯑꯍꯨꯝꯗ ꯃꯁꯥꯗꯨ ꯌꯥꯗ꯭ꯔ ꯑꯃꯨꯛ ꯑꯃꯨꯛ ꯍꯜꯂꯛꯄ ꯃꯥꯁꯦ ꯑꯗꯨꯒꯤ ꯃꯣꯏꯒꯤ ꯐꯥꯔꯃꯥꯁꯤꯗꯣ ꯄꯥꯏꯅꯤꯉꯥꯏ ꯃꯥꯁꯦ ꯑꯥ ꯃꯌꯥꯝꯕꯒꯤ ꯐꯥꯔꯃꯥꯁꯤ ꯒꯤ ꯀꯩꯅꯣꯗꯨꯗꯤ ꯂꯥꯏꯁꯦꯟꯁꯇꯨꯗꯤ ꯃꯌꯥꯝꯕ ꯇꯝꯕ ꯂꯣꯏꯈ꯭ꯔꯕꯅꯤꯅ ꯑꯗꯨꯒꯤꯗꯣ ꯑꯥ ꯇꯝꯕ ꯂꯣꯏꯈ꯭ꯔꯕꯅꯤꯅ ꯃꯌꯥꯝꯕꯒꯤ ꯃꯤꯡꯗ ꯂꯥꯏꯁꯦꯟꯁ ꯁꯦꯟꯁ ꯄꯥꯏꯔꯦꯕ ꯑꯗꯨ ꯄꯥꯏꯍꯧꯈꯤꯗꯧꯁꯦ ꯃꯅꯥꯎ ꯅꯨꯄꯤꯁꯨ ꯍꯧꯖꯤꯛꯁꯦ ꯗꯣꯛꯇꯔ ꯇꯝꯃꯦꯕ
ꯎꯝ
ꯑꯗꯣ ꯃꯥꯁꯨ ꯅꯔꯁꯤꯡ ꯇꯝꯔꯥ ꯃꯣꯏꯁꯦ ꯃꯣꯏ ꯏꯃꯨꯡꯁꯦ ꯑꯗꯨꯗ ꯂꯣꯏꯅꯃꯛ ꯄꯥꯏꯔꯒꯦ ꯈꯟꯕ ꯃꯥꯜꯂꯦ ꯃꯃꯥ ꯎꯝ ꯃꯃꯥꯒꯤ ꯃꯊꯪ ꯑꯣꯏꯔꯒꯦ ꯍꯥꯏꯌꯦ ꯃꯥ ꯗ
ꯎꯝ ꯎꯝ ꯃꯣꯏꯁꯨ ꯑꯗꯨꯅ ꯐꯖꯅ ꯍꯤꯡꯗꯤ ꯍꯤꯡꯉꯤꯕꯅꯦ
ꯍꯣꯏꯗ ꯃꯃꯥꯗꯣ ꯒ꯭ꯌꯥꯟ ꯇꯥꯗꯕꯅꯦ ꯈꯪꯕ꯭ꯔꯥ ꯃꯀꯣꯛ ꯌꯥꯗ꯭ꯔꯕꯅꯦ ꯊꯕꯛꯇꯣ ꯏ ꯅꯍꯥꯟ ꯗꯣ ꯂꯨꯍꯣꯡꯕ ꯑꯃ ꯆꯠꯂꯦꯕ ꯑꯗ ꯑꯩꯒꯤ ꯑꯩꯒꯤ ꯃꯔꯨꯞ ꯅꯨꯄꯤꯗꯨꯒ ꯆꯠꯂꯒ ꯂꯨꯍꯣꯡꯕ ꯌꯥꯎꯔꯤꯉꯩꯁꯤ ꯗ ꯃꯃꯥꯁꯦ ꯐꯣꯟ ꯇꯧꯔꯛꯄ ꯀꯔꯤ ꯍꯥꯏꯒꯦꯔꯥ ꯍꯥꯏꯔꯒ ꯑꯩ ꯉꯁꯥꯏꯗꯣ ꯆꯥꯛ ꯆꯥꯕ ꯎ ꯕ꯭ꯔꯥ ꯍꯥꯏꯌꯦ ꯆꯥꯛ ꯆꯥꯈ꯭ꯔꯕ꯭ꯔꯥ ꯍꯥꯏꯌꯦ ꯆꯥꯛ ꯆꯥꯕ ꯐꯥꯎꯁꯨ ꯀꯥꯎꯕ ꯃꯥꯗꯣ
ꯑꯍꯥꯍꯥ
ꯑꯉꯛꯄꯅꯦ
ꯌꯥꯢꯗ
ꯖꯥꯠ ꯖꯥꯠꯅꯦꯍꯦ ꯑꯗꯨ ꯑꯁ
ꯊꯕꯛ ꯀꯨꯝꯕ ꯁꯨꯅꯤꯡꯉꯥꯏ ꯀꯩꯗꯧꯅꯤꯉꯥꯏꯀꯣ ꯑꯉꯥꯡ ꯋꯥꯠꯇꯦ ꯈꯪꯗꯦ ꯑꯩꯈꯣꯏꯗꯤ ꯑꯉꯥꯡꯒꯨꯝꯕ ꯍꯥꯏꯔꯇꯤ ꯋꯥꯏ ꯆꯤꯟꯕ ꯑꯃ ꯌꯥꯎꯋꯦꯗꯅ ꯋꯥꯈꯜ
ꯍꯣꯏ ꯍꯣꯏ ꯃꯤꯒꯤ ꯃꯆꯥ ꯌꯣꯛꯄꯁꯨ ꯎꯝ
ꯑꯧ ꯑꯃ ꯀꯩꯅꯣ ꯇꯦꯟꯁꯟ ꯑꯃ ꯍꯦꯟꯅ ꯍꯥꯞꯆꯤꯜꯂꯦꯗꯅ ꯑꯩꯈꯣꯏꯗꯤ ꯑꯁ ꯃꯣꯏꯗꯤ
ꯂ ꯑꯈꯣꯏꯅ ꯂꯩꯇꯕꯒꯤ ꯁꯨꯔꯥ ꯈꯪꯗꯦꯀꯣ
ꯍꯣꯏ ꯍꯣꯏ
ꯂꯩꯇꯕꯒꯤꯁꯨꯣꯔꯥ ꯈꯪꯗꯦ ꯑꯗꯨ ꯑꯣꯏꯔꯁꯨ ꯌꯨꯝꯗ ꯃꯤ ꯑꯃ ꯍꯥꯞꯄ ꯑꯩꯈꯣꯏꯒꯤ ꯃꯁꯥꯒꯤ ꯅꯠꯇꯕ ꯃꯤ ꯑꯃ ꯍꯥꯞꯄ ꯍꯥꯏꯕꯁꯦ ꯂꯨꯋꯦ ꯕ ꯃꯤꯒꯤ ꯃꯆꯥ ꯊꯝꯕꯁꯦ ꯑꯗꯨꯝ ꯊꯝꯃꯦ ꯍꯧꯖꯤꯛ ꯃꯤ ꯀꯌꯥ ꯂꯩꯕ꯭ꯔꯥ ꯃꯈꯣꯏꯁꯤ ꯃꯁꯤꯡ ꯊꯤꯕ ꯉꯝꯗꯕꯅꯦ ꯅꯍꯥꯟꯗꯣ ꯃꯄꯨ ꯅꯥꯕꯒꯤ ꯌꯨꯝꯗ ꯂꯥꯛ ꯂ ꯊꯝꯃꯦꯕ ꯃꯈꯣꯏꯒꯤ ꯌꯨꯝꯗ ꯑꯗꯨꯒ ꯃꯄꯨ ꯅꯥꯕꯒꯤ ꯃꯤ ꯂꯥꯢ ꯂꯩꯕ ꯂꯥꯛꯄꯁꯤ ꯂꯥꯛ ꯂꯥꯛꯄꯁꯤ ꯂꯥꯛꯄꯁꯤ ꯍꯩꯍꯥ ꯑꯗꯨꯒ ꯎꯝ ꯀꯔꯤ ꯀꯔꯤ ꯑꯣꯏꯗ꯭ꯔꯁꯨ ꯃꯈꯣꯏꯗ ꯂꯩꯕ ꯃꯤꯁꯤꯡꯗꯣ ꯎꯝ ꯇꯧꯕꯤꯃꯥꯜ ꯈꯪꯗꯕꯀꯣ ꯃꯈꯣꯏꯗꯣ
ꯑꯍꯥꯍꯥ ꯍꯣꯏ ꯍꯣꯏ
ꯑꯗꯨꯃꯛ ꯐꯖ ꯐꯐꯅ ꯇꯧꯕꯤꯁꯨ ꯑ ꯇꯧꯕꯤꯃꯥꯜ ꯈꯪꯗꯕ ꯑꯃ ꯂꯩꯌꯦ ꯅꯈꯣꯏꯒꯤ ꯗ
ꯍꯣꯏ ꯍꯣꯏ
ꯑꯗꯨꯃꯛꯁꯨꯅꯦ ꯅꯝꯕꯔ ꯋꯥꯟ ꯑꯗꯨꯒꯤ ꯋꯥꯔꯤꯁꯦ ꯃꯊꯪꯗ ꯑꯁ ꯑꯗꯨꯁꯨ ꯃꯛ ꯀꯥ ꯃꯁꯥꯒꯤ ꯀꯥꯁꯨ ꯄꯤꯌꯦ ꯑꯈꯣꯏꯗꯤ ꯑꯍꯣꯏꯗꯤ ꯏꯁꯥꯒꯤ ꯀꯥ ꯐꯥꯎꯁꯨ ꯂꯩꯇꯦꯕ ꯃꯁꯥꯒꯤ ꯀꯥ ꯄꯤꯌꯦ ꯃꯌꯥꯝꯕꯩꯁꯨ ꯃꯁꯥꯏ ꯀꯥ ꯄꯨꯔꯥ ꯅꯤꯡꯊꯧ ꯃꯆꯥꯒꯨꯝꯅ ꯊꯝꯕꯤꯌꯦ ꯑꯗꯨꯒ ꯑꯣꯏꯗꯕ ꯊꯕꯥꯛ ꯇꯧꯕꯨꯋꯥꯅꯦꯗ ꯃꯤꯅ ꯌ ꯌꯦꯡꯕ ꯌꯥꯗꯕ ꯊꯕꯛ ꯇꯧꯕꯅꯤꯅꯗꯤ ꯁꯥꯎꯅꯤꯡꯕꯁꯤ ꯑꯗꯨꯗꯤ ꯑꯩꯗꯤ ꯗꯔꯀꯥꯔ ꯂꯩꯇ꯭ꯔꯗꯤ ꯇꯥꯟꯊꯣꯛꯑꯣ ꯍꯥꯏꯕꯅꯦ ꯏꯃꯥꯟꯅꯕꯤꯕꯨ ꯅꯈꯣꯏꯒꯤꯗꯃꯛ ꯅ ꯇꯧꯕꯤꯕꯗꯨ ꯅꯈꯣꯏꯒꯤ ꯑꯩꯈꯣꯏꯒꯤꯗꯃꯛꯁꯨ ꯈꯔ ꯀꯥꯟꯅ ꯀꯅꯒꯦꯔꯥ ꯍꯥꯏꯅ ꯇꯧ ꯌꯦꯡꯕꯤꯔꯤꯕꯅꯦꯕ ꯑꯉꯥꯡꯁꯤꯡꯗꯨ ꯅꯠꯇ꯭ꯔꯥ
ꯍꯣꯏ ꯍꯣꯏ
ꯑꯗꯨꯒ ꯇꯧꯕꯤꯃꯜꯁꯨ ꯈꯪꯗꯕ ꯑꯁꯤ ꯃꯉꯥꯡꯁꯤꯡꯗꯤ ꯑꯩꯅ ꯁꯥꯎꯅꯤꯡꯕ ꯍꯥꯏꯅ ꯑꯩꯅ ꯃꯈꯣꯏ ꯒꯤ ꯃꯈꯥꯒꯤ ꯗꯨꯀꯥꯟꯗꯨ ꯉꯥꯏꯍꯥꯛ ꯃꯤꯅꯤꯠ ꯃꯉꯥ ꯐꯥꯎ ꯌꯦꯡꯉꯣ ꯍꯥꯏꯕꯁꯤ ꯌꯦꯡꯅꯤꯡꯗꯦꯅꯦ
ꯈꯔꯕꯨꯗꯤ ꯑꯗꯨꯃꯥꯏ ꯇꯧꯕ ꯃꯥꯜꯂꯦ ꯑꯗꯣ ꯈꯪꯗꯦ ꯑꯩꯈꯣꯏꯗꯤ ꯈꯔ ꯋꯥꯏ ꯆꯤꯟꯕ ꯑꯃ ꯋꯥꯈꯜ ꯈꯜꯗ ꯀꯩꯅꯣꯝꯃꯗꯤ ꯌꯥꯎꯏ ꯑꯗꯨ ꯃꯣꯏ ꯈꯔ ꯃꯦꯅꯦꯖꯄꯨ ꯇꯧꯕ ꯍꯩꯕꯨ ꯍꯩꯌꯦ ꯑꯃꯔꯣꯝ ꯍꯥꯏꯔꯗꯤꯀꯣ ꯍꯥ ꯃꯌꯥꯝꯗꯣ ꯍꯣꯏ ꯑꯩꯈꯣꯏꯗꯤ ꯑꯃꯩ ꯍꯦꯟꯒꯠꯄ ꯀꯥꯟꯗ ꯄꯨꯔꯥ ꯀꯣꯛ ꯑꯃ
ꯍꯣꯏ ꯍꯣꯏ ꯀꯨꯏꯅ ꯊꯝꯕ ꯉꯝꯗꯕꯒꯤ ꯑꯩꯈꯣꯏꯗꯤ ꯑꯃ ꯊꯝꯔꯝꯕꯁꯨ ꯀꯨꯏꯅ ꯊꯝꯕ ꯉꯝꯗꯕꯤ ꯑꯗꯨꯝ ꯆꯠꯂꯦ ꯃꯣꯏꯗꯤ ꯍꯩꯌꯦ ꯄꯤꯛꯄꯗꯒꯤꯁꯨ ꯑꯗꯨꯃꯥꯏ ꯇꯧꯔꯛꯄꯅꯤꯅ
ꯑꯗꯣ ꯄꯥꯈꯣꯟꯗꯤ ꯈꯔꯗꯤ ꯁꯤꯗꯕ ꯃꯥꯜꯂꯦ
ꯑꯁ ꯌꯥꯕꯅꯦ ꯍꯦ
ꯑꯗꯣ ꯅꯪꯗꯤ ꯑꯩꯈꯣꯏ ꯄꯥꯈꯣꯟ ꯁꯤꯕ ꯁꯤꯗꯕꯒꯤ ꯋꯥꯒ ꯂꯣꯏ ꯇꯣꯛꯑꯒ ꯋꯥꯏ ꯆꯤꯜꯂꯤ ꯍꯥꯏꯕꯒꯤ ꯏꯆꯝ ꯆꯝꯅ
ꯍꯣꯏ ꯋꯥꯏ ꯆꯤꯜꯂꯦ ꯋꯥ ꯂꯣꯏꯔꯦ ꯌꯣ
ꯎꯝ